ꯇꯥꯕ꯭ꯔꯣ
ꯎꯝ ꯇꯥꯔꯦ ꯀꯩꯗꯧꯔꯝꯃꯤꯅꯣ
ꯑꯣ ꯅꯣꯡ ꯇꯥꯏꯅꯀꯣ ꯑꯩꯁꯦ ꯈꯤꯇꯪ ꯐꯃꯨꯡꯗ ꯍꯤꯞꯄꯒ ꯂꯩꯔꯝꯕꯅꯦ ꯊꯕꯛꯁꯨ ꯍꯧꯖꯤꯛꯇꯤ ꯀꯩꯀꯩ ꯇꯧꯗꯧꯁꯨ ꯂꯩꯇꯕꯅꯤꯅ ꯑꯗꯨꯝ ꯍꯣꯔꯦꯟ ꯅꯨꯡꯗꯥꯡ ꯋꯥꯏꯔꯝꯒꯨꯝꯕ ꯌꯧꯔꯗꯤ ꯊꯕꯛ ꯀꯩ ꯀꯩ ꯈꯔ ꯑꯗꯨꯝ ꯂꯩꯔꯛꯇꯣꯏꯅꯦꯕ ꯌꯦꯟ ꯑꯗꯨꯒꯤ ꯃꯆꯤꯟꯖꯥꯛ ꯊꯥꯕꯅꯤ ꯈꯪꯗꯦ ꯑꯗꯩ ꯏꯁꯤꯡ ꯍꯣꯟꯕꯅꯤ ꯈꯪꯗꯦ ꯑꯗꯨꯝ ꯂꯩꯔꯛꯇꯣꯏꯅꯦꯕꯀꯣ ꯑꯗꯣ ꯅꯪꯗꯤ ꯀꯩ ꯇꯧꯔꯝꯃꯤꯅꯣ ꯍꯧꯖꯤꯛ ꯀꯩꯀꯩ ꯆꯥꯔꯦ ꯅꯨꯡꯊꯤꯟꯒꯤꯗꯤ
ꯑꯩꯗꯣ ꯉꯥ ꯆꯥꯔꯦ ꯑꯗꯨꯒ ꯑꯩꯁꯨ ꯁꯨꯝ ꯄꯣꯊꯥꯔꯛꯄꯅꯦ ꯑꯣ ꯅꯣꯡ ꯆꯨꯏ ꯍꯥꯏꯗꯣ ꯅꯣꯡ ꯄꯥꯔꯞꯅꯁꯨ ꯒ꯭ꯔꯞ ꯀꯟꯅ ꯆꯨꯕ ꯍꯧꯖꯤꯛꯄꯨ
ꯉꯁꯥꯏ ꯃꯤꯅꯤꯠ ꯃꯔꯤ ꯃꯉꯥ ꯀꯟꯅ ꯆꯨꯔꯝꯃꯦ ꯍꯧꯖꯤꯛꯇꯤ ꯑꯃꯨꯛ ꯄꯔꯞ ꯄꯔꯞ ꯆꯨꯔꯤ ꯑꯗꯨꯒ ꯑꯗꯨꯝ ꯂꯩꯔꯤꯅꯤ ꯌꯥꯝ ꯏꯪꯕꯗꯤ ꯑꯣꯏꯗꯦ ꯅꯣꯡ ꯆꯨꯨꯔꯦ ꯍꯥꯏꯇꯥꯥꯔꯁꯨ ꯏꯪꯕꯗꯣ ꯑꯣꯏꯗꯦꯕꯀꯣ
ꯑꯩꯈꯣꯏꯔꯣꯝꯗꯅ ꯍꯧꯖꯤꯛꯁꯦ ꯑꯗ ꯅꯨꯡꯁꯥ ꯄꯨꯔꯥ ꯁꯥꯕꯗꯤ ꯑꯣꯏꯗꯤ ꯃꯉꯥꯟ ꯈꯔꯗꯤ ꯐꯪꯉꯦ ꯑꯗꯨꯒ ꯅꯣꯡꯁꯨ ꯑꯗꯨꯝ ꯃꯥꯡꯕꯗꯤ ꯃꯥꯡꯉꯦ ꯑꯗꯣ ꯃꯣꯏꯔꯣꯝ ꯑꯊꯣꯝ ꯁꯥꯏꯠ ꯂꯣꯏꯔꯝꯃ ꯀꯥꯟꯗ ꯁ ꯇꯝ ꯇꯝ ꯆꯨꯔꯛꯇꯣꯏꯔꯅꯤ ꯍꯧꯖꯤꯛꯐꯥꯎꯕꯒꯤꯗꯤ ꯆꯨꯗ꯭ꯔꯤ ꯑꯩꯈꯣꯏꯔꯣꯝꯗꯗꯤ
ꯑꯩꯗꯤ ꯅꯣꯡꯁꯨ ꯅꯨꯃꯤꯠ ꯃꯉꯥꯅꯤ ꯇꯔꯥꯅꯤ ꯆꯝꯅꯝ ꯆꯨꯔꯅꯦ ꯂꯧꯕꯨ ꯀꯩꯀꯩ ꯃꯌꯥꯝꯁꯦ ꯂꯣꯏꯅ ꯏꯁꯤꯡ ꯂꯩꯅꯕ ꯊ ꯄꯥꯟꯅꯕ ꯇꯧꯍꯟꯅꯤꯡꯉꯦ ꯍꯥꯏꯕꯗꯤ ꯆꯨꯝ ꯃꯇꯝꯗꯣ ꯊꯦꯡꯗꯈꯤ ꯇꯥꯔꯒꯗꯤꯀꯣ ꯂꯧ ꯎꯕ ꯃꯤ ꯃꯈꯩꯗ ꯋꯥꯗꯣꯏꯅꯦꯕ ꯑꯗꯩ ꯊꯕꯛꯁꯨ ꯑꯅꯤ ꯑꯍꯨꯝ ꯊꯣꯛꯇꯣꯏꯅꯤ ꯍꯥꯏꯗꯤ ꯂꯧꯈꯣꯟ ꯀꯩꯀꯩ ꯂꯤꯡꯕ ꯈꯣꯠꯄ ꯇꯧꯕꯗꯨ ꯀꯪꯈꯤꯕ ꯁꯤ ꯁꯤꯈꯤꯕ ꯇꯧꯔꯁꯨ ꯑꯃꯨꯛꯀ ꯍꯟꯅꯗꯣꯏꯅꯦꯕꯀꯣ ꯑꯗꯩ ꯃꯇꯝ ꯁꯨꯝ ꯊꯦꯡꯊꯈꯤꯕ ꯍꯥꯏꯕꯁꯦ ꯑꯐꯕ ꯑꯣꯏꯗꯅꯀꯣ ꯍꯥꯏꯕꯗꯤ ꯅꯣꯡ ꯍꯌꯦꯡ ꯂꯣꯛꯑꯝꯗꯥꯏꯗ ꯑꯃꯨꯛ ꯅꯣꯡ ꯄꯨꯂꯞ ꯇꯥꯔꯁꯨ ꯑꯃꯨꯛ ꯀꯩꯅꯣ ꯇꯧꯗꯣꯏ ꯐꯠꯇꯦꯗꯅꯀꯣ ꯍꯣꯏ ꯆꯍꯤ ꯑꯃꯈꯛ ꯌꯥꯎꯒ꯭ꯔꯦ ꯐꯧꯁꯦ ꯑꯗꯨꯝ ꯂꯨꯞꯄ ꯂꯩꯗꯅꯦ ꯀꯣꯟꯅ ꯌꯦꯡꯉꯨꯀꯥꯟꯗ ꯃꯇꯣꯟ ꯊꯣꯛꯑ ꯂꯩꯔꯝꯃꯦꯕ ꯑꯗꯨ ꯑꯩꯈꯣꯏꯒꯤ ꯐꯧꯗꯣ ꯑꯐꯕ ꯊꯥꯎ ꯍꯧꯕꯒꯤ ꯑꯗꯨꯝ ꯆꯥꯕ ꯌꯥꯒꯤꯈꯤꯕꯒꯤ ꯋꯥꯅꯦꯕꯀꯣ ꯑꯇꯣꯞꯄ ꯑꯩꯈꯣꯏꯒꯤ ꯍꯥꯏꯕ꯭ꯔꯤꯠꯀꯨꯝꯕ ꯀꯩꯒꯨꯝꯕ ꯊꯥꯔꯝꯇꯗꯤ ꯆꯥꯕ ꯌꯔꯣꯏꯗꯣꯏꯅꯤ ꯑꯗꯣ ꯂꯧ ꯍꯥꯏꯔꯒ ꯅꯣꯏꯒꯤꯗꯤ ꯂꯧ ꯎꯕ꯭ꯔꯣ ꯀꯃꯥꯏꯅ ꯇꯧꯒꯦ ꯅꯣꯏꯒꯤ ꯂꯩꯖꯕ꯭ꯔꯥ ꯃꯤꯉꯣꯟꯗ ꯎꯍꯟꯕ꯭ꯔꯥ ꯅꯠꯇ꯭ꯔ ꯅꯠꯇ꯭ꯔꯒ ꯂꯧꯁꯥꯟ ꯆꯥꯕ꯭ꯔꯥ ꯅꯠꯇ꯭ꯔꯒ ꯆꯤꯡꯌꯦꯟꯒꯨꯝꯕ ꯑꯗꯨꯃꯥꯏꯅ ꯇꯧꯔꯒ ꯂꯩꯔ ꯆꯥꯕ꯭ꯔꯥ ꯀꯃꯥꯏꯅ ꯇꯧꯋꯤ
ꯑꯩꯈꯣꯏꯒꯤ ꯑꯣꯏꯅꯗꯤ ꯂꯧ ꯂꯩꯔꯝꯗꯦ ꯑꯗꯨꯒ ꯅꯍꯥꯟꯃꯨꯛ ꯃꯤꯅ ꯕꯟꯗꯣꯞ ꯊꯝꯃꯛꯈꯤꯕ ꯊꯥꯏꯅ ꯀꯨꯏꯔꯦ ꯑꯗꯨꯁꯨ ꯍꯟꯗꯣꯛꯈ꯭ꯔꯕ ꯃꯥꯜꯂꯦ ꯀꯩꯅꯣ ꯑꯩꯈꯣꯏ ꯑꯗꯨꯏ ꯃꯇꯝꯗꯗꯤ ꯈꯔ ꯈꯔꯒ ꯂꯧꯁꯥꯟ ꯀꯥꯔꯛꯑꯝꯃꯦ ꯑꯗꯣ ꯍꯧꯖꯤꯛꯇꯤ ꯍꯧꯖꯤꯛꯇꯤ ꯍꯧꯖꯤꯛ ꯍꯧꯨꯖꯤꯛꯀꯤ ꯑꯣꯏꯅꯗꯤ ꯀꯩꯅꯣ ꯇꯧꯔꯦ ꯑꯩꯈꯣꯏꯒꯤ ꯆꯦꯡ ꯑꯊꯣꯠ ꯗ ꯑꯗꯨꯗꯣ ꯕꯦꯈꯥꯏ ꯕꯦꯛ ꯕꯦꯈꯥꯏ ꯋꯥꯠꯂꯦ ꯑꯗꯨꯒ ꯃꯔꯛꯇ ꯑꯩꯈꯣꯏꯒꯤ ꯆꯦꯡ ꯌꯦꯟꯒꯨꯝꯕ ꯌꯦꯜꯂꯛꯄꯗꯨꯣ ꯇꯧꯔꯒ ꯌꯥꯜꯂꯒ ꯑꯗꯨꯃꯥꯏꯅ ꯑꯗꯨꯝ ꯆꯥꯔꯦ ꯍꯥꯏꯕꯗꯤ ꯍꯧꯖꯤꯛ ꯍꯧꯖꯤꯛꯀꯤ ꯑꯣꯏꯅ ꯑꯩꯈꯣꯏꯒꯤ ꯏꯁꯥꯒꯤ ꯑꯣꯏꯕ ꯂꯧꯗꯤ ꯎꯗ꯭ꯔꯦ ꯑꯗꯨꯅ ꯎꯗꯕꯅꯤꯅ ꯋꯥꯂ ꯆꯥꯔꯦꯀꯣ ꯑꯗꯨꯒ ꯂꯧ ꯃꯇꯝ ꯗꯗꯤ ꯍꯥꯏꯕꯗꯤ ꯂꯧ ꯁꯨꯕ ꯈꯣꯠꯄ ꯆꯠꯄ ꯑꯗꯨꯝꯕꯗꯤ ꯇꯧꯗ꯭ꯔꯦ ꯑꯗꯣ ꯑꯩꯈꯣꯏ ꯁ꯭ꯋꯥꯏꯗ ꯂꯧꯁꯨ ꯃꯌꯥꯝ ꯂꯩꯅꯔꯤ ꯂꯩꯕꯕꯨꯗꯨꯗ ꯑꯩꯈꯣꯏꯒꯤꯗꯤ ꯂꯧ ꯌꯥꯎꯗꯦ ꯍꯧꯖꯤꯛꯀꯤ ꯑꯣꯏꯅꯗꯤ ꯑꯗꯨꯅ ꯂꯧ ꯌꯩꯕ ꯈꯣꯠꯄ ꯑꯗꯒꯤ ꯑꯗꯨꯝꯕꯒꯤ ꯁꯨꯝ ꯈꯣꯏꯕꯒꯤ ꯈꯣꯠꯄꯒꯤ ꯑꯗꯨꯝꯕꯒꯤ ꯃꯊꯥꯗꯤ ꯁꯥꯗ꯭ꯔꯦ ꯁꯨꯝ ꯂꯩ ꯂꯩꯔꯝꯗꯕꯅꯤꯅ ꯍꯥꯏꯇꯥꯔꯦ ꯂꯩꯔꯝꯃꯗꯤ ꯑꯩꯈꯣꯏꯁꯨ ꯁꯥꯕ ꯌꯥꯎꯗꯣꯏꯅꯦꯕ ꯅꯣꯡ ꯆꯤꯡ ꯆꯨꯔꯛꯇꯕꯁꯤꯗ
ꯑꯗꯨ ꯍꯥꯏꯔꯒꯀꯣ ꯅꯣꯏ ꯏꯃꯨꯡꯒꯤ ꯃꯤ ꯀꯌꯥ ꯆꯥꯒꯦꯅꯦ ꯑꯝꯇ ꯍꯥꯏꯔꯛꯎꯅꯦ ꯑꯗꯨ ꯅꯍꯥꯟꯒꯩ ꯁꯨꯝ ꯍꯪꯒꯦ ꯇꯧꯔꯒ ꯇꯧꯔꯒ ꯈꯪꯗꯗꯅ ꯍꯪꯒꯦ ꯇꯧꯔꯒ ꯑꯃꯨꯛ ꯀꯥꯎꯈꯤꯕꯗꯣ ꯑꯗꯨꯃꯥꯏꯅ ꯇꯧꯕꯒꯤ
ꯑꯩꯈꯣꯏ ꯏꯃꯨꯡꯒꯤꯅꯦ ꯀꯩꯅꯣ ꯇꯧꯋꯦ ꯎꯝ ꯑꯩꯈꯣꯏꯒꯤ ꯏꯌꯥꯝꯕ ꯑꯍꯟꯗꯨꯗꯤ ꯇꯣꯉꯥꯟ ꯆꯥꯈ꯭ꯔꯦ ꯍꯧꯖꯤꯛ ꯍꯧꯖꯤꯛ ꯂꯩꯔꯤꯖꯦ ꯄꯨꯜꯂꯤꯁꯦ ꯑꯩꯈꯣꯏ ꯏ ꯃꯥꯅꯦ ꯑꯩꯈꯣꯏ ꯕꯥꯅꯦ ꯑꯗꯒꯤ ꯗꯒꯤ ꯑꯩꯈꯣꯏ ꯏꯌꯥꯝꯕ ꯑꯅꯤ ꯑꯃꯒ ꯏꯇꯩꯃꯒ ꯑꯩꯒ ꯑꯗꯗꯒꯤ ꯑꯉꯥꯡ ꯃꯆꯥ ꯑꯩꯈꯣꯏ ꯃꯤꯄꯨꯟꯅ ꯍꯧꯖꯤꯛ ꯍꯧꯖꯤꯛ ꯑꯩꯈꯣꯏ ꯃꯤ ꯇꯔꯦꯠ ꯆꯥꯔꯤ ꯃꯤ ꯇꯔꯦꯠꯁꯤꯅ ꯏꯇꯩ ꯃꯣꯏꯅ ꯆꯥꯛ ꯏꯁꯤꯡ ꯊꯣꯡꯈ꯭ꯔ ꯊꯣꯡꯉꯦ ꯑꯩ ꯑꯩꯈꯣꯏ ꯃꯥꯅ ꯊꯣꯡꯉ ꯊꯣꯡꯉꯦ ꯑꯩꯈꯣꯏ ꯌꯨꯝꯒꯤ ꯑꯣꯏꯅ ꯑꯩꯈꯣꯏ ꯃꯥꯅ ꯏꯇꯩ ꯃꯅꯦ ꯅꯠꯇ꯭ꯔꯒ ꯑꯩꯒꯤ ꯑꯩꯈꯣꯏ ꯑꯍꯨꯝꯁꯦ ꯑꯗꯨꯝ ꯑꯥ ꯑꯁꯪ ꯑꯁꯪ ꯁꯪꯕꯗ ꯑꯗꯨꯝ ꯄꯪꯊꯣꯡ ꯊꯣꯡꯉꯦ ꯑꯩꯁꯨ ꯑꯗꯨꯝ ꯌꯥꯎꯁꯜꯂꯤ ꯑꯗꯨꯅꯦ ꯑꯗꯨꯒ ꯏꯌꯥꯝꯕ ꯑꯅꯤꯗꯨꯗꯤ ꯀꯌꯥ ꯌꯎꯒꯟꯗꯦ ꯃꯣꯏ ꯃꯊꯧꯁꯨ ꯆꯤꯟꯕ ꯑꯗꯒꯤ ꯁꯨꯝ ꯌꯨꯝꯗꯁꯨ ꯄꯥꯡ ꯂꯩꯒꯟꯗꯦꯕ ꯁꯨꯝ ꯊꯕꯛ ꯆꯠꯂꯤꯅꯤ ꯑꯃ ꯆꯠꯂꯤꯅꯤꯅ ꯁꯨꯝ ꯇꯧꯕꯅꯤꯅ ꯑꯩꯈꯣꯏꯅ ꯑꯗꯨꯝ ꯇꯥꯏ
ꯗꯥꯗꯤ ꯀꯩ ꯇꯧꯒꯦ ꯊꯕꯛ ꯑꯗꯒꯤ ꯅꯣꯏ ꯏꯇꯩꯃꯍꯣꯏꯗꯤ ꯑꯗꯨꯝ ꯐꯕ꯭ꯔꯥ ꯈꯣꯠꯄ꯭ꯔꯥꯗꯤ ꯅꯣꯏ ꯏꯇꯩꯃꯅ ꯀꯥꯏꯗꯩꯅꯣ ꯑꯗꯣ ꯅꯣꯏꯗꯍꯣꯏ ꯀꯩꯀꯩꯗꯤ ꯊꯕꯛ ꯀꯩꯀꯩ ꯇꯧꯒꯦ ꯑꯗꯨ ꯀꯩꯝꯇ ꯇꯧꯗꯕ꯭ꯔꯥ ꯑꯗꯩ ꯆꯥꯛꯀꯨꯝꯕ ꯑꯗꯨꯝ ꯊꯣꯡꯕ ꯈꯣꯠꯄ ꯇꯧꯕ ꯆꯠꯄ꯭ꯔꯥ ꯀꯃꯥꯏꯅ ꯇꯧꯋꯤ ꯀꯩꯝ ꯆꯠꯇꯕ꯭ꯔꯥ
ꯑꯩꯈꯣꯏꯒꯤ ꯑꯩꯈꯣꯏꯒ ꯍꯧꯖꯤꯛ ꯍꯧꯖꯤꯛ ꯆꯥꯛ ꯆꯥꯃꯤꯟꯅꯔ ꯆꯥꯛ ꯆꯥꯛꯈꯨꯝ ꯄꯨꯣꯜꯂꯤꯕ ꯏꯌꯥꯝꯕ ꯍꯥꯏ ꯇꯔꯦ ꯑꯗꯨꯗꯤ ꯆꯥꯛ ꯊꯣꯡꯕ ꯈꯣꯠꯄ ꯆꯠꯂꯦ ꯑꯗꯨꯒ ꯑꯩꯒꯤ ꯃꯊꯛ ꯏꯌꯥꯝꯕꯗꯨꯅ ꯗꯦꯕ ꯀꯔꯃꯒꯤꯒꯤ ꯄꯨꯡ ꯌꯩꯌꯦ ꯑꯗꯨꯃꯥꯏꯅ ꯍꯥꯏꯕꯗꯤ ꯃꯤꯄꯥꯟꯅ ꯄꯨꯡ ꯌꯩꯔꯛꯑꯦ ꯑꯗꯒꯤ ꯑꯩꯅ ꯏꯁꯩ ꯁꯛꯄꯗ ꯂꯩꯔꯦꯔ ꯑꯗꯨꯃꯥꯏꯅ ꯇꯧꯋꯦ ꯑꯗꯨꯒ ꯑꯩꯈꯣꯏ ꯏꯇꯩꯃ ꯍꯣꯏꯗꯤ ꯁꯨꯝ ꯌꯨꯝꯒꯤ ꯀꯩ ꯍꯥꯏꯅꯤ ꯑꯗꯨꯝ ꯑꯩꯈꯣꯏꯒꯤ ꯃꯧ ꯑꯃ ꯑꯣꯏꯕꯒꯤ ꯁꯨꯝ ꯆꯥꯛ ꯊꯣꯡ ꯐꯤꯁꯨ ꯁꯨꯃꯥꯏꯅ ꯇꯧꯔꯒ ꯂꯩ ꯑꯇꯣꯞꯄ ꯊꯕꯛꯇꯤ ꯇꯧꯗꯦ ꯑꯗꯨꯒ ꯑꯩꯈꯣꯏꯒꯤ ꯑꯩꯒꯤ ꯍꯦꯛ ꯃꯊꯛ ꯃꯥꯅ ꯃꯥꯗꯤ ꯅꯨꯄꯤ ꯊꯤꯔꯦꯕ ꯑꯗꯣ ꯃꯥꯒꯤ ꯃꯆꯥ ꯅꯨꯄꯥꯗꯨꯅ ꯆꯍꯤ ꯍꯧꯖꯤꯛꯁꯦ ꯆꯍꯤ ꯀꯩꯅꯣꯃꯨꯛ ꯍꯥꯏꯔꯛꯇꯧꯔꯦ ꯃꯉꯥ ꯈꯔ ꯍꯦꯜꯂꯛ ꯑꯝꯃꯅꯤ ꯆꯍꯤ ꯇꯔꯨꯛꯀꯤ ꯃꯌꯥ ꯍꯣꯏ ꯃꯉꯥ ꯁꯨꯃꯥꯏꯅ ꯂꯥꯛꯑꯝꯃꯅꯤ ꯑꯗꯨꯁꯨ ꯑꯁ ꯂꯥꯡꯕꯗ ꯂꯥꯡꯕꯗ ꯂꯥꯡꯕꯗ ꯑꯗꯨꯒ ꯑꯁꯨꯝ ꯑꯉꯥꯡꯗꯨꯁꯨ ꯑꯃꯈꯛꯇꯪꯒ ꯌꯥꯎꯔꯕꯅꯤꯅꯀꯣ ꯑꯗꯩ ꯑꯩꯈꯣꯏꯗꯤ ꯍꯤꯡꯒꯣꯜꯅꯨꯡꯒꯤ ꯃꯤ ꯌꯥꯝꯃꯦꯕ ꯑꯗꯨꯅꯅꯦ ꯑꯁ ꯃꯆꯤꯟꯁꯦ ꯍꯧꯖꯤꯛꯇꯕꯨ ꯍꯧꯖꯤꯛꯇꯤ ꯈꯔꯕꯨ ꯑꯗꯨꯝ ꯆꯥꯟꯅꯔꯦ ꯑꯍꯥꯟꯕꯗꯤ ꯆꯍꯤ ꯐꯥꯗ꯭ꯔꯤ ꯃꯔꯣꯟꯁꯦ ꯌꯥꯝ ꯊꯨꯅ ꯊꯣꯛꯑꯦꯕ ꯂꯩꯇꯣꯟꯁꯨ ꯌꯥꯝ ꯁꯦꯡꯉꯦꯕ ꯋꯥ ꯉꯥꯡꯕꯗ ꯍꯥꯏꯕꯗꯤ ꯑꯩꯅ ꯑꯃꯨꯛ ꯈꯜꯂꯦ ꯃꯤ ꯌꯥꯝ ꯇꯣꯏꯇꯣꯢꯅ ꯂꯣꯏꯅꯔꯒꯗꯤ ꯑꯉꯥꯡꯁꯦ ꯋꯥ ꯉꯥꯡꯕ ꯌꯥꯝ ꯊꯨꯅ ꯊꯣꯛꯄ ꯖꯥꯠꯅꯤ ꯑꯗꯒꯤ ꯑꯃꯨꯛ ꯃꯌꯦꯛ ꯁꯦꯡꯅ ꯉꯥꯡꯕ ꯍꯥꯏꯕ ꯑꯃ ꯂꯩꯗꯅ ꯑꯩꯈꯣꯏ ꯉꯥꯡꯁꯦ ꯃꯌꯦꯛ ꯌꯥꯝ ꯁꯦꯡꯉꯦꯕ ꯑꯗꯨꯒ ꯑꯈꯣꯏꯒꯤ ꯏꯃꯥꯟꯅꯕꯒꯤ ꯃꯆꯥ ꯑꯃ ꯂꯩꯌꯦ ꯑꯈꯣꯏꯒꯤ ꯑꯈꯣꯏ ꯏꯌꯥꯝꯕ ꯃꯆꯥꯁꯤꯒ ꯀꯩꯅꯣ ꯆꯍꯤꯗꯤ ꯆꯞ ꯃꯥꯟꯅꯕ ꯄꯣꯛꯄꯖꯦ ꯑꯗꯨꯒ ꯑꯈꯣꯏꯒꯤ ꯏꯃꯥꯟꯅꯕꯒꯤ ꯃꯆꯥꯖꯤꯅ ꯊꯥ ꯑꯍꯨꯝꯃꯨꯛ ꯍꯥꯜꯂꯦꯕ ꯍꯧꯖꯤꯛ ꯍꯧꯖꯤꯛ ꯁꯨꯝ ꯂꯩꯔꯤ ꯍꯨꯖꯤꯛꯀꯤ ꯏꯃꯥꯟꯅꯕ ꯃꯆꯥꯖꯦ ꯃꯔꯣꯟꯁꯦ ꯊꯣꯛꯑꯦ ꯊꯣꯛꯑꯒꯁꯨꯅꯦ ꯃꯌꯦꯛꯁꯦ ꯁꯦꯡꯗꯕꯤꯗ ꯍꯩꯕꯣꯏ ꯍꯩꯇꯕꯣꯢ ꯉꯥꯡꯕꯤꯗꯣ ꯇꯧꯔꯤ ꯑꯗꯨꯒ ꯑꯈꯣꯏꯒꯤ ꯑꯁ ꯑꯈꯣꯏ ꯏꯌꯥꯝꯕ ꯃꯆꯥꯁꯤꯅ ꯄꯨꯔꯥ ꯃꯔꯣꯟ ꯋꯥ ꯉꯥꯡꯊꯣꯛꯄꯗꯗꯤ ꯄꯥꯏꯔꯦ ꯑꯈꯣꯏ ꯃꯩꯇꯩꯔꯣꯟꯁꯦ ꯐꯖꯅ ꯐꯖꯅꯅꯦ ꯏꯃꯥꯂꯣꯟꯁꯦ ꯌꯥꯝ ꯊꯨꯅ ꯊꯣꯛꯄ ꯍꯩꯌꯦꯕ ꯑꯗꯣ ꯅꯣꯏꯒꯤꯗꯤ ꯄꯨꯟꯅ ꯍꯧꯖꯤꯛ ꯀꯌꯥ ꯆꯥꯔꯤꯒꯦ
ꯐꯩꯌꯦ ꯍꯥꯏꯕꯗꯤ ꯑꯉꯥꯡꯅꯁꯨ ꯑꯗꯨꯝ ꯂꯩꯗꯅꯀꯣ ꯈꯔ ꯑꯃꯅ ꯊꯨꯅ ꯉꯥꯡꯕ ꯈꯔ ꯑꯃꯅ ꯊꯨꯅ ꯉꯥꯡꯗꯕ ꯆꯞ ꯃꯥꯟꯅꯩ ꯑꯈꯣꯏ ꯃꯆꯥꯁꯨ ꯑꯈꯣꯏ ꯀꯥ ꯃꯆꯥꯒ ꯑꯗꯨꯝ ꯆꯍꯤ ꯃꯥꯟꯅꯩꯕ ꯑꯗꯨ ꯑꯣꯏ ꯇꯔꯁꯨ ꯃꯣꯏꯒꯤ ꯑꯗꯨꯝ ꯍꯥꯏꯗꯤ ꯈꯦꯠꯅꯕ ꯂꯩꯌꯦꯕꯀꯣ ꯑꯩꯈꯣꯏꯒꯤ ꯏꯃꯨꯡꯁꯦ ꯑꯩꯈꯣꯏ ꯏꯆꯟꯅꯨꯄꯤ ꯑꯅꯤ ꯃꯌꯨꯝ ꯑꯗꯒꯤ ꯑꯩꯅꯦ
ꯃꯤ ꯀꯌꯥ ꯆꯥꯏꯑꯦꯕ
ꯅꯦ ꯈꯣꯢꯃꯥꯅꯦ ꯈꯣꯢ ꯃꯔꯤꯗꯪ ꯆꯥꯏꯌꯦ ꯅꯪꯗꯤ ꯆꯥꯛ ꯏꯁꯤꯡ ꯊꯣꯡꯕ ꯀꯩ ꯀꯩ ꯌꯥꯎꯒꯦ ꯍꯖꯤꯛꯅ ꯀꯩ ꯍꯣꯠꯅꯔꯤꯒꯦ
ꯑꯣ
ꯑꯗꯨ ꯅꯪꯕꯨ ꯍꯧꯖꯤꯛ ꯀꯩꯀꯩ ꯍꯣꯠꯅꯔꯤꯒꯦ ꯀꯩꯀꯩ ꯇꯝꯕ ꯆꯠꯄ ꯈꯣꯠꯄ ꯀꯩꯀꯩ ꯆꯠꯂꯤꯒꯦ
ꯇꯝꯕꯖꯦ ꯍꯧꯖꯤꯛ ꯍꯧꯖꯤꯛ ꯑꯩꯖꯦ ꯑꯩꯈꯣꯏꯒꯤ ꯑꯩꯒꯤ ꯀꯩꯅꯣ ꯇꯧꯔꯤ ꯏꯁꯩꯖꯦ ꯇꯝꯃꯦ ꯑꯈꯣꯏꯒꯤ ꯊꯧꯗꯣꯛ ꯋꯥꯊꯣꯛ ꯇ ꯗꯦꯕ ꯀꯔꯝ ꯍꯥꯏꯇꯥꯔꯦ ꯑꯈꯣꯏ ꯃꯅꯤꯄꯨꯔꯤꯒꯤ ꯑꯣꯏꯅ ꯑꯈꯣꯏꯒꯤꯗꯤ ꯁꯨꯝ ꯖ ꯩꯒ ꯑꯗꯒꯤ ꯃꯤ ꯂꯩꯇꯕ ꯃꯇꯝ ꯂꯨꯍꯣꯡꯀꯩꯍꯣꯡꯕꯒꯤ ꯏꯁꯩ ꯑꯃ ꯂꯩꯗꯅ ꯑꯗꯨ ꯇꯝ ꯑꯗꯨꯝ ꯐꯖꯅ ꯇꯝꯃꯤ ꯑꯗꯨꯒ ꯍꯧꯖꯤꯛꯁꯦ ꯑꯩꯒꯤ ꯍꯧꯖꯤꯛ ꯊꯥ ꯃꯈꯥꯏꯃꯨꯛ ꯂꯩꯔꯛꯑꯒꯗꯤ ꯑꯩꯖꯦ ꯈꯔ ꯀꯣꯝꯃꯅꯦꯕ ꯑꯗꯨ ꯀꯣꯝꯕꯗꯩꯗꯤ ꯑꯃꯨꯛ ꯑꯈꯣꯏꯒꯤ ꯁꯨꯝ ꯑꯈꯣꯏꯒꯤ ꯍꯥꯏꯕ ꯁꯨꯝ ꯂꯥꯏ ꯈꯣꯏꯔꯝꯕꯒꯤ ꯑꯈꯣꯏꯒꯤ ꯁꯨꯝ ꯁꯣꯟꯕ ꯈꯣꯠꯄ ꯁꯤꯒꯨꯝꯕꯖꯦ ꯁꯤꯒꯤ ꯑꯈꯣꯏ ꯄꯨꯖꯥ ꯇꯧꯕꯒꯤ ꯍꯥꯏꯇꯥꯔꯦ ꯂꯥꯏ ꯈꯣꯏꯔꯝꯕꯒꯤꯁꯤꯁꯨ ꯑꯃꯨꯛ ꯇꯝꯗꯔꯗꯣꯏꯅꯤ ꯇꯝꯕ ꯆꯠꯇꯣꯏꯅꯤ
ꯎꯝ ꯑꯗꯣ ꯅꯣꯏꯒꯤꯅꯦ ꯑꯩꯁꯨ ꯈꯪꯕ ꯑꯃ ꯂꯩꯌꯦ ꯑꯗꯨꯝ ꯑꯈꯣꯏꯒꯤ ꯑꯈꯣꯏꯁꯤꯗꯅ ꯅꯍꯥꯟ ꯑꯗꯣ ꯅꯣꯏ ꯅꯣꯏꯒꯤ ꯑꯗꯨꯝ ꯃꯣꯏ ꯀꯩꯅꯣꯃ ꯑꯗꯨꯝ ꯕꯥꯃꯣꯟ ꯑꯣꯏꯔꯕꯅꯤꯅ ꯃꯟꯗ꯭ꯔꯤ ꯀꯩꯀꯩꯗꯤ ꯐꯖꯅ ꯂꯩꯔꯝ ꯃꯅꯤꯕꯀꯣ ꯑꯗꯨꯗꯨꯅꯣꯏ ꯁꯨꯝ ꯅꯣꯏꯅꯒ ꯑꯗꯨꯝ ꯂꯥꯏꯃꯤꯡ ꯂꯧꯕ ꯈꯣꯠꯄ ꯂꯨꯍꯣꯡꯉꯝꯗꯥꯢꯒꯤ ꯈꯣꯠꯄ ꯇꯧꯕ ꯅꯪ ꯑꯗꯨꯒꯨꯝꯕꯒꯤ ꯇꯧꯕ꯭ꯔꯥ ꯍꯩꯕ꯭ꯔꯥ ꯅꯠꯇ꯭ꯔ ꯅꯣꯏ ꯗꯗꯥ ꯍꯣꯏ ꯇꯧꯕ꯭ꯔꯥ ꯀꯦꯝ ꯇꯧꯗꯕ꯭ꯔꯥ ꯀꯃꯥꯏꯅ ꯇꯧꯏ
ꯇꯧꯋꯦ ꯑꯈꯣꯏꯒꯤ ꯑꯀꯣꯏꯕꯥ ꯍꯣꯏ ꯑꯗꯒꯤ ꯑꯣ ꯑꯈꯣꯏ ꯏꯕꯣꯛꯍꯣꯏ ꯏꯗꯧꯍꯣꯏꯕꯨꯗꯤ ꯂꯩꯈꯤꯗ꯭ꯔꯦꯀꯣ ꯑꯈꯣꯏꯕꯥꯍꯣꯏ ꯑꯗꯒꯤ ꯑꯈꯣꯏ ꯀꯀꯥ ꯍꯣꯏ ꯑꯗꯨꯃꯗꯤ ꯂꯣꯏ ꯇꯧꯋꯦ ꯑꯗꯨꯒ ꯅꯍꯥꯗꯗꯤ ꯍꯧꯖꯤꯛ ꯇꯝꯗ꯭ꯔꯤꯕꯅꯤꯅ ꯀꯌꯥ ꯍꯩꯇꯦꯗ ꯑꯩꯒꯤꯁꯨ ꯍꯥꯏꯔꯒꯗꯤ ꯑꯗꯨꯃꯥꯏꯅ ꯂꯥꯏꯃꯤꯡ ꯂꯔꯝꯗꯥꯏꯒꯤ ꯁꯨꯝ ꯁꯣꯟꯕ ꯈꯣꯠꯄ ꯇꯧꯕꯗꯣ ꯑꯩꯅ ꯍꯥꯏꯅ ꯍꯥꯏꯐꯦꯠ ꯅꯤꯌꯣꯝ ꯅꯤꯌꯣꯝꯗꯤ ꯈꯔꯗꯤ ꯈꯪꯉꯒ ꯄꯨꯔꯥ ꯇꯝꯁꯤꯜꯂꯨꯗꯕꯅꯤ ꯈꯪꯗꯕ ꯑꯗꯣ ꯑꯩꯅ ꯍꯥꯏꯕꯗꯣ ꯍꯟꯗꯛꯀꯤ ꯊꯥ ꯃꯈꯥꯏꯁꯤꯃꯨꯛ ꯂꯩꯔꯀꯥꯟꯗ ꯑꯗꯨꯃꯥꯏꯅ ꯃꯤꯖꯦ ꯑꯈꯣꯏꯒꯤ ꯃꯄꯨꯡ ꯃꯄꯨꯡ ꯃꯔꯩ ꯐꯥꯔꯛꯄꯒꯤ ꯂꯨꯍꯣꯡꯉꯝꯗꯥꯏ ꯅ ꯅꯠꯇ꯭ꯔꯒꯅ ꯑꯈꯣꯏ ꯖꯩꯒꯒꯨꯝꯕ ꯃꯅꯥ ꯍꯨꯠꯄ ꯈꯣꯠꯄ ꯂꯩꯗꯅ ꯃꯩ ꯏꯔꯥꯠꯄꯗꯣ ꯑꯗꯨ ꯇꯧ ꯕꯒꯤ ꯑ ꯂꯥꯏꯃꯤꯡ ꯂꯧꯕꯒꯤ ꯁꯣꯟꯕ ꯈꯣꯠꯄꯖꯦ ꯁꯤꯒꯤꯁꯨ ꯑꯗꯒꯤ ꯃꯈꯣꯏ ꯊꯥꯡꯖꯒꯤ ꯂꯥꯏ ꯈꯣꯏꯔꯝ ꯑꯝꯕꯒꯤ ꯑꯗꯒꯤ ꯑꯈꯣꯏꯒꯤ ꯑꯃ ꯑꯃ ꯁꯨꯝ ꯊꯧꯗꯣꯛ ꯋꯥꯊꯣꯛꯀꯤ ꯍꯥꯏꯇꯥꯔꯦ ꯎꯁꯣꯛꯃꯛꯇ ꯑꯣꯏꯔꯒꯁꯨ ꯑꯗꯨꯝꯕꯗ ꯁꯣꯟꯕ ꯈꯣꯠꯄ ꯇꯧꯕꯒꯤ ꯑꯩ ꯑꯗꯨꯝ ꯇꯝꯖꯜꯂꯗꯧꯅꯦ ꯍꯟꯗꯛꯇꯤ
ꯍꯣꯏꯌꯦ ꯈꯔ ꯇꯝꯁꯤꯜꯂꯣ ꯍꯥꯏꯕꯗꯤ ꯑꯗꯨꯒꯨꯝꯕ ꯑꯗꯨꯝ ꯆꯠꯄꯗꯨ ꯀꯥꯟꯅꯩꯗꯅꯀꯣ ꯑꯦ ꯕꯥꯃꯣꯟꯅꯦ ꯍꯥꯏꯔꯒ ꯃꯥꯗꯤ ꯀꯦꯝ ꯍꯩꯇꯕꯅꯤ ꯑꯗꯨ ꯇꯧꯗꯕꯅꯤ ꯍꯥꯏꯗꯤ ꯃꯤꯌꯥꯝꯅꯁꯨ ꯑꯗꯨꯝ ꯈꯤꯇꯪ ꯍꯥꯏꯗꯤ ꯃꯥꯗꯤ ꯂꯣꯏ ꯍꯩ ꯑꯗꯨ ꯇꯝꯃꯨꯔꯕꯅꯤ ꯑꯗꯨ ꯑꯗꯥꯁꯨ ꯇꯝꯕꯅꯤ ꯃꯥꯗ ꯇꯥꯅꯣ ꯈꯣꯠꯅꯣ ꯍꯥꯏꯔ ꯑꯗꯣ ꯅꯪ ꯅꯪ ꯅꯁꯥꯒꯤꯗꯤ ꯂꯥꯏꯃꯤꯡ ꯂꯧꯈ꯭ꯔꯕꯣ ꯀꯃꯥꯏꯅ ꯇꯧꯔꯒꯦ ꯑꯗꯨꯗꯨ ꯗꯨꯝ ꯂꯨꯍꯣꯡ ꯈꯣꯡꯗꯣꯡꯕꯒꯤ ꯒꯤꯒꯨꯝꯕꯗꯤ ꯇꯧꯔꯕꯣ ꯀꯃꯥꯏꯅ ꯇꯧꯔꯤꯒꯦ ꯋꯥꯈꯟꯗ ꯍꯣꯡꯈꯤꯒꯦ ꯈꯟꯕ꯭ꯔꯥ ꯍꯣꯡꯉꯒꯦ ꯈꯟꯕ꯭ꯔꯥ ꯀꯃꯥꯏ ꯂꯩꯒꯦ
ꯀꯩꯅꯣ ꯎꯝ ꯀꯩꯅꯣ ꯇꯧꯋꯦ ꯑꯩ ꯂꯥꯏꯃꯤꯡ ꯂꯧꯕꯗꯤ ꯌꯥꯝ ꯀꯨꯏꯔꯦ ꯑꯩꯅ ꯆꯍꯤ ꯑꯩꯗꯣ ꯃꯇꯝꯗꯨꯗ ꯆꯍꯤꯁꯦ ꯑꯥ ꯑꯩꯁꯦ ꯑꯩꯈꯣꯏꯅ ꯏꯁꯥꯒꯤ ꯆꯍꯤ ꯑꯩꯅ ꯁꯨꯝ ꯈꯟꯕꯗ ꯃꯗꯨ ꯆꯍꯤ ꯇꯔꯥꯅꯤꯊꯣꯏ ꯇꯔꯥꯍꯨꯝꯗꯣꯏꯔꯥ ꯈꯪꯗꯦ ꯆ ꯆꯥꯕꯤꯗꯤ ꯀꯥꯎꯔꯦ ꯑꯗꯨꯋꯥꯏꯒꯤ ꯃꯇꯥꯡꯗ ꯑꯩꯈꯣꯏꯅ ꯀ꯭ꯂꯥ ꯑꯩꯈꯣꯏꯅ ꯀ꯭ꯂꯥꯁꯁꯦ ꯇꯔꯨꯛ ꯃꯉꯥ ꯇꯔꯨꯛ ꯁꯨꯃꯥꯏꯅ ꯀꯥꯔꯛꯄ ꯃꯇꯝꯗ ꯍꯥꯏꯇꯥꯔꯦ ꯑꯗꯨꯒꯤ ꯃꯇꯝꯗꯨꯗ ꯑꯩꯈꯣꯏꯁꯦ ꯀꯩꯅꯣ ꯇꯧꯔꯦ ꯂꯥꯏꯃꯤꯡꯁꯤ ꯉꯟꯇꯥꯥꯅ ꯑꯩꯈꯣꯏꯒꯤ ꯏꯃꯥ ꯏꯄꯥꯅ ꯂꯧꯊꯣꯛꯄꯤꯔꯦ ꯑꯗꯨꯒ ꯌꯨꯝ ꯀꯩ ꯄꯥꯟꯕꯒꯤ ꯃꯇꯥꯡꯁꯤꯗꯤ ꯍꯧꯖꯤꯛꯁꯦ ꯑꯩꯈꯣꯏ ꯌꯥꯝ ꯁꯦꯡꯅ ꯍꯥꯏꯔꯒꯗꯤ ꯆꯍꯤꯁꯦ ꯑꯗꯨꯝ ꯌꯥꯝꯖꯜꯂꯛꯑꯕꯅꯦ ꯑꯗꯨ ꯇꯧꯕꯇꯕꯨ ꯑꯩꯈꯣꯏꯒꯤ ꯌꯨꯝ ꯀꯩ ꯄꯥꯟꯕ ꯍꯥꯏꯕꯁꯤꯕꯨ ꯁꯝꯅ ꯁꯦꯜ ꯊꯨꯝꯒꯤ ꯀꯩꯒꯤ ꯑꯗꯒꯤ ꯌꯨꯝ ꯀꯩ ꯅꯧꯅ ꯑꯃꯨꯛ ꯁꯥꯒꯠꯄ ꯑꯗꯒꯤ ꯍꯥꯏꯕꯗꯤ ꯄꯩꯁꯥꯗꯣ ꯌꯥꯝꯅ ꯂꯩꯔꯒ ꯀꯣꯜꯂꯒ ꯇꯧꯕꯗꯤ ꯅꯠꯇꯕꯅꯤꯅ ꯑꯗꯨꯝ ꯇꯦꯛ ꯇꯦꯛ ꯇꯦꯛ ꯇꯦꯛ ꯁꯨꯝ ꯌꯥꯅ ꯌꯥꯅꯕ ꯇꯧꯔꯛꯄꯅꯤꯅ ꯑꯗꯨ ꯈꯤꯇꯪ ꯁꯦꯜ ꯊꯨꯝꯒꯤ ꯄ꯭ꯔꯣꯕ꯭ꯂꯦꯝ ꯈꯔ ꯑꯣꯏꯕꯅꯤꯅ ꯁꯨꯝ ꯄꯥꯟꯕꯁꯦ ꯈꯤꯇꯪ ꯑꯦ ꯁꯨꯃꯥꯏꯅ ꯍꯟꯗꯛꯁꯦ ꯌꯥꯝ ꯊꯨꯅ ꯄꯥꯜꯂꯅꯤ ꯅꯠꯇ꯭ꯔꯒ ꯑꯗꯨꯗꯨꯅ ꯑꯗꯨꯃꯥꯏꯅꯗꯤ ꯈꯟꯕꯗꯤ ꯂꯩꯇ꯭ꯔꯤ ꯈꯤꯇꯪ ꯇꯞꯊꯒꯦꯅꯗꯤ ꯈꯜꯂꯤ ꯑꯗꯨ ꯃꯤꯑꯣꯏꯕꯅꯤ ꯄꯥꯟꯗꯕꯗꯤ ꯌꯥꯔꯣꯏꯀꯣ ꯌꯨꯝ ꯀꯩ ꯑꯗꯨꯕꯨ ꯌꯥꯝ ꯑ ꯌꯨꯝ ꯌꯝ ꯌꯥꯝ ꯊꯨꯅ ꯄꯥꯜꯂꯒꯦ ꯍꯥꯏꯕ ꯑꯁꯥꯥꯗꯤ ꯇꯧꯗ꯭ꯔꯤ ꯈꯤꯇꯪ ꯁꯨꯝ ꯃꯇꯥꯡ ꯆꯥꯗꯕ ꯍꯥꯏꯇꯥꯔꯦ
ꯍꯣꯏꯅꯦ ꯃꯥꯅꯦ ꯍꯥꯏꯕꯗꯤꯀꯣ ꯀꯩ ꯍꯥꯏꯅꯤ ꯂꯨꯍꯣꯡ ꯈꯣꯡꯗꯣꯝꯕ ꯑꯃ ꯍꯥꯏꯕꯗꯣ ꯍꯧꯖꯤꯛꯀꯥꯟꯗ ꯆꯪꯉꯤ ꯄꯩꯁꯥ ꯃꯌꯥꯝ ꯁꯤꯉꯣꯅꯦ ꯑꯗꯨꯝ ꯍꯥꯏꯗꯤ ꯂꯥꯛ ꯑꯝꯃ ꯅꯤꯅ ꯌꯥꯗ꯭ꯔꯦꯕ ꯍꯛꯇ ꯑꯗꯨ ꯆꯪꯗꯣꯏꯕ ꯄꯩꯁꯥ ꯃꯌꯥꯝꯁꯦ ꯂꯩꯇ꯭ꯔꯗꯤ ꯃꯤꯉꯣꯟꯗꯒꯤ ꯑꯃꯨꯛ ꯄꯨ ꯄꯨꯁꯤꯟꯗꯣꯗꯣꯏꯅꯦꯕꯀꯣ ꯑꯗꯒꯩ ꯀꯩ ꯍꯥꯏꯅꯤ ꯎꯝ ꯑꯗꯨꯝ ꯄꯨꯁꯤꯜꯂꯨꯔꯒ ꯍꯌꯦꯡ ꯁꯤꯡꯕ ꯀꯥꯟꯗ ꯑꯃꯨꯛ ꯋꯥꯕ ꯈꯣꯠꯄ ꯃꯌꯥꯝ ꯑꯗꯨꯝ ꯇꯧꯗꯣꯏꯅꯦꯕ ꯑꯗꯨꯅ ꯈꯪꯗꯦꯗ ꯂꯧꯎꯗ ꯍꯧꯖꯤꯛꯀꯥꯟꯁꯦ ꯂꯨꯍꯣꯡꯗ꯭ꯔꯦ ꯍꯥꯏꯔꯣ ꯍꯌꯦꯡꯋꯥꯏ ꯑꯍꯟ ꯑꯣꯏꯔꯀꯥꯟꯗ ꯀꯅꯥꯅ ꯁꯦꯕꯥ ꯇꯧꯕꯤꯅꯤ ꯅꯠꯇ꯭ꯔꯥ ꯑꯩꯒꯤ ꯑꯗꯨꯝ ꯑꯩꯒꯤ ꯍꯥꯏꯖꯕ ꯋꯥꯅꯤ ꯑꯩ
ꯁꯦꯕꯥ ꯇꯧꯅꯤꯡꯗꯕ ꯃꯗꯨ ꯃꯈꯩꯁꯤ ꯀꯃꯥꯏꯅ ꯑꯗꯨꯝ ꯁꯦꯕꯥ ꯇꯧꯅꯤꯡꯕ ꯍꯥꯏ ꯇꯧꯕ ꯍꯥꯏꯁꯦ ꯍꯣꯏ ꯇꯧꯕꯨꯗꯤ ꯇꯧꯋꯦ ꯑꯗꯨ ꯇꯔꯒꯁꯨ ꯌꯥꯝꯅ ꯀꯩ ꯍꯥꯏꯅ ꯑꯦ ꯑꯩꯒꯤ ꯁꯨꯃꯥꯏꯅ ꯇꯧꯗꯕ ꯌꯥꯗꯦ ꯈꯜꯂꯒ ꯀꯩ ꯍꯥꯏꯅꯤ ꯌꯦꯡꯁꯤꯟꯕꯗꯣ ꯑꯗꯨꯝ ꯈꯔꯗꯤ ꯋꯥꯠꯇꯣꯏꯅꯦꯕ ꯑꯗꯨꯗꯨꯅ ꯑꯗꯨꯝ ꯐꯤꯔꯦꯞ ꯑꯃ ꯂꯧꯔꯒꯀꯣ ꯊꯦꯡꯉꯁꯨ ꯊꯦꯡꯅ ꯅꯨꯄꯥꯗꯤ ꯑꯗꯨꯝ ꯀꯩꯁꯨ ꯀꯥꯏꯗꯦꯅꯀꯣ ꯑꯗꯨꯝ ꯊꯦꯡꯉꯁꯨ ꯊꯦꯡꯅ ꯑꯃ ꯑꯗꯨꯝ ꯊꯤꯖꯤꯟꯕꯅ ꯐꯩꯌꯦ ꯑꯗꯨꯃꯥꯏꯅ ꯋꯥꯈꯜꯗꯗꯤ ꯈꯜꯂꯦ ꯑꯩꯅꯗꯤ
ꯎꯝ ꯍꯣꯏꯅꯦ ꯑꯗꯣ ꯅꯪꯒꯤꯗꯤ
ꯍꯣꯏ ꯐꯔꯦ ꯊꯝꯃꯒꯦ ꯑꯃꯨꯛ ꯇꯧꯔꯛꯀꯦ
ꯎꯝ